ꯑꯥꯎ ꯑꯕꯣ
ꯇꯥꯏ ꯀꯔꯤ ꯇꯧꯕ꯭ꯔꯣ
ꯑꯩ ꯁꯨꯝꯂꯌꯦꯦ ꯎ
ꯍꯥꯥ
ꯑꯁꯝ ꯐꯔꯤꯗ ꯂꯩꯌꯦꯦ ꯅꯪꯗꯤ
ꯑꯩꯗꯤ ꯐꯝꯔꯒ ꯂꯩꯌꯦ ꯆꯠ ꯆꯔꯕ꯭ꯔꯣ
ꯆꯥꯔꯦ ꯆꯥꯔꯦ
ꯀꯔꯤꯒꯟꯁꯥꯡ ꯆꯥꯕ꯭ꯔꯅꯦ ꯅꯪꯗꯤ
ꯀꯥꯟꯁꯋꯥꯏ ꯆꯌꯦ
ꯍꯥꯎꯗ ꯃꯥꯂꯤꯀꯣ ꯑꯩ ꯉꯁꯤꯗꯥꯑꯣ ꯆꯦ
ꯃꯪꯒꯤꯁꯨ ꯍꯥꯎꯗꯦ ꯃꯥꯂꯤꯛ
ꯇꯜꯂꯦꯗꯥ ꯑꯩꯗꯤ ꯇꯥꯎ ꯆꯥꯅꯤꯡꯗꯦ
ꯂꯥꯜꯁꯨ ꯅꯨꯡꯇꯤꯒꯤ ꯆꯥꯗꯤ ꯍꯥꯎꯇꯦ ꯅꯣꯡ ꯐꯣꯠꯇꯣꯛꯇꯤ ꯍꯥꯎꯕꯅꯤꯅ
ꯑꯩꯗꯤ ꯄꯝꯀꯤꯟꯒꯨꯝꯕ ꯗꯥꯎꯒꯨꯝꯕꯗꯤ ꯇꯜꯂꯦ ꯆꯪꯅꯩ
ꯑꯩꯁꯨ ꯊꯣꯡꯕ ꯍꯩꯇꯦ ꯄꯝꯀꯤꯟꯒꯨꯝꯕꯗꯣ
ꯑꯩ ꯆꯥꯅꯤꯡꯕꯗꯤ ꯒ꯭ꯔꯤꯟ ꯚꯦꯖꯤꯇꯦꯕꯜ ꯈꯛꯇ ꯆꯥꯅꯤꯡꯉꯦ
ꯑꯗꯨꯗꯤ ꯄꯝꯀꯤꯟꯒꯤ ꯃꯅꯥ ꯁꯥꯋꯣ
ꯍꯣꯏ ꯇꯃꯟꯕꯒꯤ
ꯂꯨꯄꯥ ꯀꯟ ꯑꯁ ꯃꯅꯤꯄꯨꯔꯁꯨ ꯇꯥꯡꯅ ꯊꯣꯛꯑꯦꯀꯣ ꯂꯨꯄꯥ ꯀꯨꯟꯒꯥꯁꯦ ꯆꯪ ꯇꯉꯥꯏꯈ ꯔꯦ
ꯑꯗꯨꯅꯦ
ꯄꯣꯠꯁꯦ
ꯇꯥꯡꯃꯟꯗꯅ ꯁꯤꯗꯣꯏꯔꯦ ꯑꯩꯈꯣꯏ ꯂꯥꯏꯕ ꯂꯥꯏꯕ ꯑꯩꯈꯣꯏꯗꯤ ꯁꯤꯗꯣꯏꯔꯦ
ꯃꯥꯅꯦ ꯃꯥꯅꯦꯝ ꯄꯣꯠꯁꯦ ꯌꯥꯝ ꯐꯥꯏ ꯒꯣꯔꯃꯦꯟ ꯖꯣꯕ ꯑꯣꯏꯕꯈꯅ ꯁꯦꯚꯦꯟꯇꯦ ꯑꯩꯠꯇꯦ ꯀꯥꯒꯦ ꯇꯧꯔꯦ ꯑꯩꯈꯣꯏ ꯑꯩꯞ ꯆꯣꯄ꯭ꯂꯦꯠꯁ ꯈꯣꯏꯗꯤ ꯄꯤ ꯀꯥꯕ ꯀꯥꯟꯁꯦ ꯑꯝꯇ ꯀꯥꯟꯅꯗ꯭ꯔꯦ ꯍꯥꯏꯗꯤ ꯄꯦ ꯀꯥ ꯑꯩꯥꯏ ꯄꯣ ꯇꯥꯡꯉꯦꯕ ꯁꯄꯥꯡ ꯊꯛꯅꯦ ꯅꯥ
ꯒꯣꯚꯔꯃꯦꯟ ꯖꯣꯕ ꯇꯧꯕꯁꯤꯡꯗꯤ ꯌꯥꯝ ꯅꯨꯡꯉꯥꯏꯔꯝꯒꯅꯤꯗ ꯍꯧꯖꯤꯛꯇꯤ
ꯑꯝ ꯃꯥꯅꯦ ꯑꯗꯣ ꯑꯩꯈꯣꯏꯒꯤꯗꯤ ꯃꯣꯏꯒꯤ ꯄꯦꯒꯥꯁꯨ ꯑꯩꯈꯣꯏ ꯌꯦꯟꯁꯥꯡ ꯅꯥꯄꯤꯗꯤ ꯆꯞ ꯃꯥꯟꯅꯕꯅꯤꯅ ꯆꯦꯡꯒꯨꯝꯕ ꯄ꯭ꯔꯥꯏꯁꯇꯣ ꯅ ꯆ ꯑꯩꯈꯣꯏꯒꯤꯗꯤ ꯍꯦꯟꯅ ꯋꯥꯏꯦ ꯍꯥꯏꯕ
ꯑꯗꯨꯅꯦ ꯅꯪꯗꯤ ꯀꯩꯗ ꯀꯩꯗ ꯂꯩꯕ꯭ꯔꯥ
ꯑꯩꯔꯣ ꯑꯩꯗꯤꯒ ꯭ꯂꯦꯁ
ꯑꯣ ꯅꯅꯨꯡꯒꯤ ꯌꯦꯟ ꯚꯤꯂꯦꯖꯇ ꯂꯩꯔꯗꯤ ꯀꯩꯅꯣꯅꯦ ꯀꯝꯄ꯭ꯌꯨꯇꯔ ꯀ꯭ꯂꯥꯁꯁꯨ ꯆꯠꯂꯣꯗꯅ
ꯀꯝꯇꯔ ꯀ꯭ꯂꯥꯁ ꯔꯣ ꯑꯁ ꯀꯝꯄꯇꯔ ꯀ꯭ꯂꯥꯁ ꯆꯠꯅꯤꯡꯗꯕ
ꯔꯦꯟ ꯂꯩꯕ꯭ꯔꯥ ꯅꯠꯇ꯭ꯔꯒꯅ
ꯀꯇꯥꯔꯗꯥꯥ
ꯐꯔꯦꯅꯦ ꯑꯗꯨꯗꯤ
ꯑꯁ ꯈꯪꯅꯤꯡꯗꯦꯗ ꯑꯩꯈꯣꯏꯗꯤ ꯀꯝꯄ꯭ꯌꯨꯇꯔ ꯀ꯭ꯂꯥꯁ ꯆꯠꯄꯁꯦ ꯕꯖꯥꯔ ꯌꯧꯕꯗꯣ ꯂꯨꯄꯥ ꯊꯥꯔꯇꯤ ꯂꯧꯕꯅꯤꯅꯀꯣ
ꯎꯝ
ꯑꯗꯨ ꯍꯜꯂꯛꯄꯗꯨꯅ ꯐꯣꯔꯇꯤ ꯂꯧꯕꯅꯦꯕ ꯑꯗꯨꯅ ꯚꯔ ꯌꯥꯝ ꯑꯦꯛꯁꯄꯦꯟ ꯑꯣꯏꯌꯦ
ꯑꯣ ꯅꯪꯒꯤ ꯀꯅꯥ ꯀꯅꯥ ꯀꯗꯥꯏꯕꯌꯥꯗ ꯀ
ꯑꯩꯈꯣꯏ ꯐꯦꯃꯤꯂꯤ ꯂꯩꯌꯦ ꯑꯗꯨꯝ ꯑꯩꯈꯣꯏ ꯇꯥꯛꯈꯣꯏ ꯏꯃꯥꯈꯣꯏ ꯑꯗꯨꯝ ꯂꯩꯌꯦ
ꯐꯅꯦ ꯑꯗꯨꯗꯤ
ꯈꯪꯗꯦꯗ ꯅꯪꯕꯤ ꯀꯅꯥ ꯀꯅꯥ ꯂꯩꯕ꯭ꯔꯣ
ꯑꯣ ꯑꯩꯈꯣꯏ ꯑꯅꯤ ꯂꯩꯌꯦ
ꯖꯦꯒꯂ ꯑꯦꯕꯗꯤ ꯏꯃ ꯑꯦꯕꯅꯤꯗ
ꯑꯑꯌꯦ
ꯅꯪ ꯀꯝꯄ꯭ꯌꯨꯇꯔ ꯀ꯭ꯂꯥꯁꯇꯣ ꯀꯣꯔꯁ ꯊꯥ ꯀꯌꯥꯒꯤꯅꯣ
ꯅꯠꯇ ꯁꯤꯛꯁ ꯃꯟꯊ ꯈꯛꯇꯔꯅꯤ
ꯑꯩ ꯁꯤꯛꯁ ꯃꯟ ꯈꯛꯇꯅꯤ ꯍꯥꯏꯕ ꯂꯥꯏꯗꯤꯒ ꯁꯤꯛꯁ ꯃꯟꯁꯦ
ꯈꯣꯡꯗꯔꯁꯤ ꯋꯥꯟ ꯃꯟꯊꯁꯨ ꯁꯤꯤꯃꯤꯥꯏ ꯇꯧꯋꯦ ꯆꯠꯄꯗꯣ
ꯎꯝ ꯑꯣꯏꯒꯅꯤ ꯁꯤꯛꯁ ꯃꯟꯗꯤ ꯅꯪꯒꯤꯗ ꯎꯝ ꯊ꯭ꯔꯤ ꯃꯟꯒꯨꯝꯕꯁꯨ ꯂꯩꯗꯥꯏꯅꯦ
ꯑ ꯂꯩꯌꯦ
ꯍꯌꯦꯗ ꯑꯗꯣ ꯇꯧꯔꯤꯉꯩꯗ ꯎ ꯌꯥꯝ ꯐꯖꯕ ꯇꯧꯕꯗꯨꯅ
ꯁꯥꯔꯇꯤꯐꯤꯀꯦꯠ ꯈꯛꯇꯅꯤ ꯑꯩꯅ ꯂꯧꯅꯤ ꯀ꯭ꯂ ꯅ ꯁꯤꯤꯗꯔ
ꯎꯝ ꯑꯩꯈꯣꯏꯒꯤ ꯂꯩꯁꯥꯕꯤꯅꯤꯅ ꯇꯨꯝꯕꯁꯨ ꯇꯨꯝꯒꯜꯂꯤꯅꯤ ꯃꯤꯒ ꯃꯥꯟꯅꯗꯣꯏꯅꯤ ꯅꯠꯇ꯭ꯔꯥ
ꯑꯗꯨꯅꯦ ꯅꯪꯗꯤ ꯕꯣ ꯌꯦꯡꯗ꯭ꯔꯣ
ꯑꯁ ꯕꯧ ꯌꯦꯡꯗꯤ ꯌꯦꯡꯒꯦꯗꯣ ꯉꯔꯥꯡꯗꯤ ꯌꯦꯡꯗꯦ ꯃꯥꯏꯃꯤꯡꯗꯣ ꯉꯥꯏ ꯉꯝꯗ꯭ꯔꯕ
ꯑꯣ ꯑꯗꯨꯗꯅꯦꯃꯦ
ꯍꯉꯕ꯭ꯔꯣ
ꯌꯦꯡꯒꯦ ꯑꯩꯁꯨ ꯇꯜꯂꯦ ꯇꯨꯝꯅꯤꯡ ꯕꯅꯥ ꯀꯔ꯭ꯦ ꯑꯩ
ꯑꯩ ꯇꯦꯟ ꯊꯥꯔꯇꯤꯒꯨꯝꯕ ꯇꯦꯟ ꯊꯥꯔꯇꯤꯒꯨꯝꯕ ꯑꯣꯏꯔꯗꯤ ꯌꯦꯡꯉꯦ
ꯑꯩꯁꯨꯅꯦ ꯑꯩꯗꯤ ꯔꯣꯅꯦꯜꯗꯣꯒꯤ ꯁꯦꯀꯦꯟ ꯋꯥꯏꯐꯅꯦ ꯀꯩꯅꯣ
ꯏ ꯅꯩꯔ ꯀꯣ ꯍ ꯎꯔꯃꯦꯅ ꯍꯗꯨꯗꯤꯅ ꯂꯩꯔꯦ ꯂꯩꯔꯦ ꯔꯣꯅꯥꯜꯗꯣꯒꯤ ꯁꯦꯀꯦꯟ ꯋꯥꯏꯐꯀ ꯑꯩ ꯐꯥꯎꯁꯤꯗꯤ ꯇꯧ ꯌꯥꯝ ꯌꯥꯏꯀꯣ ꯑꯁ ꯏꯃꯥꯟꯅꯕꯤ ꯑꯃꯁꯨ ꯂꯩꯌꯦꯍꯦ ꯑ ꯔꯣꯟꯂꯗꯣꯗ ꯉꯧꯕꯥ
ꯑꯩꯒꯤ ꯅꯨꯄꯥꯅꯦ ꯍꯥꯏꯌꯣꯀꯣ ꯃꯍꯟꯅ
ꯍꯣꯏ ꯍꯣꯏ ꯑꯩꯗꯤꯅꯦ ꯄꯥꯝꯗꯤ ꯄꯥꯝꯃꯁꯨꯅꯦ ꯍꯦꯛꯇ ꯄꯨꯔꯥ ꯉꯧꯕꯗꯨ ꯅꯠꯇꯕ ꯑꯩꯅ ꯃꯃꯤꯡ ꯐꯥꯎꯕꯒꯤ ꯑꯗꯨꯝ ꯃꯃꯤꯡ ꯐꯥꯎꯕꯒꯤ ꯑꯗꯨꯝ ꯄꯥꯝꯕꯗꯤ ꯄꯥꯝꯃꯦꯕ ꯍꯥꯏꯗꯤ ꯍꯦꯇꯔꯗꯤ ꯅꯠꯇꯦꯕ ꯑꯩꯁꯦ ꯆꯦ
ꯎꯝ
ꯑꯗꯣ ꯄꯨꯔꯥ ꯍꯦꯛꯇ ꯃꯥꯒꯤ ꯍꯔꯗ꯭ꯔꯦꯠ ꯄꯥꯔꯁꯟꯒꯤ ꯐꯦꯟꯁꯨ ꯅꯠꯇꯦꯕ ꯑꯩꯅ ꯑꯩ ꯑꯩꯁꯦ ꯉꯂꯥꯛ ꯁꯥꯔꯛꯇꯥꯅꯦꯕ ꯑꯩꯅ ꯂꯩꯔꯤꯁꯦ
ꯑꯩꯗꯤ ꯍꯟꯗ꯭ꯔꯦꯠ ꯋꯥꯟ
ꯃꯥꯅꯦ ꯍꯟꯗꯔ꯭ꯦꯠ ꯋꯥꯟ ꯌꯥꯎ ꯈꯗꯤ ꯗꯤꯒ꯭ꯔꯤ ꯋꯥꯡꯂꯦ ꯑꯩ ꯉꯝꯃꯔꯣꯏ
ꯑꯩ ꯃꯥꯒꯤ ꯁꯦꯀꯦꯟ ꯋꯥꯏꯐꯅꯦ ꯀꯩꯅꯣ
ꯐꯥꯔꯁ ꯋꯥꯏꯐ ꯑꯣꯏꯍꯟꯈꯔꯣ
ꯐꯔꯁ ꯋꯥꯏꯐ ꯑꯣꯏꯌꯦ ꯅꯤꯡꯉꯦ ꯑꯗꯣ ꯃꯥꯗꯤ ꯅꯨꯄꯤ ꯂꯩꯌꯦꯅ ꯑꯗꯣ ꯃꯥꯒꯤ ꯅꯨꯄꯤ ꯆꯠꯈ꯭ꯔꯕ ꯝꯠ ꯃꯇꯝꯗ ꯑꯩ ꯁꯦꯀꯦꯟ ꯋꯥꯏꯐ ꯑꯣꯏꯗꯣꯏꯕ
ꯑꯦ ꯍꯤ ꯍꯤ ꯍꯤ ꯍꯥꯏ ꯉꯥꯏꯃꯤꯟꯅꯔꯁꯤꯀꯣ
ꯇꯧꯒꯦ ꯇꯧꯒꯦ ꯋꯦꯗꯤꯡ ꯇꯧꯒꯅꯤ ꯑꯩꯅ ꯑꯈꯣꯏ ꯑꯅꯤ
ꯍꯥꯏ ꯅꯡ ꯃꯤ ꯑꯣꯏꯔꯗꯤ ꯅꯨꯃꯤꯠꯇ ꯑꯩꯉꯣꯟꯗꯁꯨ ꯀꯧꯔꯛꯑꯣ ꯑꯩ ꯁꯣꯏꯗꯅ ꯄꯥꯏꯖꯔꯛꯑꯒꯦ ꯏꯃꯥꯟꯅꯕꯤ ꯑꯃꯁꯨ ꯌꯥꯝ ꯉꯥꯎꯕꯅꯤꯅꯦ ꯔꯣꯅꯦꯜꯗꯣꯗ ꯏꯁꯇꯦꯇꯥꯁꯀꯨꯝꯕꯁꯨ ꯔꯣꯅꯦꯜꯗꯣꯒꯤ ꯉꯥꯛꯇꯅꯦꯀꯣ ꯍꯥꯏꯗꯤ ꯃꯣꯏꯗꯤ ꯉꯥꯎꯕꯅꯤꯅꯦ ꯃꯒꯤ ꯐꯠꯇꯕꯗꯤ ꯈꯪꯗ꯭ꯔꯦꯕ ꯅꯠꯇ꯭ꯔꯥ ꯇꯥꯕ꯭ꯔꯣ